ꯍꯜꯂꯣ ꯍꯜꯂꯣ
ꯏꯕꯦꯝꯃ ꯅꯪꯁꯦ ꯏꯃꯥ ꯏꯅꯥꯎꯄꯤꯒꯤ ꯃꯃꯥꯟꯅꯕꯤꯅ ꯃꯁꯛ ꯌꯥꯝ ꯐꯖꯩ ꯍꯥꯏꯔꯛꯑꯦ
ꯎꯝ ꯀꯔꯝ ꯀꯥꯟꯗꯅꯣ ꯑꯗꯨꯅ ꯀꯗꯥꯏꯗꯒꯤ ꯐꯣꯇꯣ ꯎꯔꯒꯅꯣ
ꯇꯥꯅꯤꯌꯥ ꯀꯧꯏꯌꯦ ꯀꯥꯏꯗꯩ ꯐꯣꯇꯣ ꯎꯔꯤꯅꯣꯌꯦ ꯀꯥꯏꯗꯒꯤ ꯎꯔꯨꯏꯅꯣꯌꯦ
ꯑꯥꯏ ꯖꯤ ꯐꯤꯠꯇ ꯊꯦꯡꯅꯩꯌꯦ ꯅꯪꯗꯣ
ꯑꯣ ꯐꯠꯇꯕꯅꯤ ꯏꯌꯣ ꯑꯩ ꯐꯣꯠꯇꯣ ꯃꯌꯥꯝꯁꯇ ꯊꯥꯒꯠꯆꯕꯅꯤ ꯏꯌꯣ ꯑꯗꯣ
ꯑꯦ ꯑꯩꯅ ꯅꯪ ꯀꯣꯏꯅꯥꯒ꯭ꯔꯣ ꯍꯥꯏꯕꯅꯦ
ꯏꯕꯦꯝꯃ ꯍꯟꯃꯜꯂꯦ ꯅꯪ ꯑꯩꯉꯣꯟꯗꯅꯦ ꯇꯧꯕꯤ ꯍ ꯑꯩ ꯄꯩꯁꯥꯄꯥꯏꯕ ꯅꯨꯄꯥ ꯄꯥꯝꯃꯦ
ꯅꯨꯄꯤꯅꯦ
ꯍꯣ ꯍꯣ ꯍꯣ ꯑꯗꯨꯅ ꯉꯝꯃꯔꯣꯏ ꯑꯥ ꯑꯈꯣꯏ ꯌꯥꯇꯦ ꯗꯨꯒꯨꯝꯕ
ꯀꯔꯤꯒꯤ ꯏꯕꯦꯝꯃ
ꯑꯩ ꯑꯩꯅ ꯁꯣꯝ ꯀꯥꯟꯗ ꯀꯥꯏ ꯖꯨꯡꯀꯨꯨꯛ ꯂꯨꯍꯣꯡꯒꯦꯅ ꯈꯜꯂꯤꯉꯩꯁꯤꯗ ꯅꯪꯅ ꯑꯩꯉꯣꯟꯗ ꯄꯤꯕꯤꯔꯤꯕ ꯑꯁꯥꯁꯤꯅ ꯀꯔꯤꯅꯣ ꯅꯪꯅ ꯄꯥꯝꯂꯤꯕꯁꯤ ꯀꯥꯔꯤꯅꯣ
ꯕ ꯌꯥꯏ ꯀꯩꯅꯣ
ꯑꯣ ꯍꯧꯖꯤꯛꯇ ꯑꯩꯅ ꯅꯪꯉꯣꯟꯗ ꯑꯩꯈꯣꯏꯒꯤ ꯍꯧꯖꯤꯛꯀꯤ ꯋꯥꯔꯤ ꯃꯅꯤꯄꯨꯔꯒꯤ ꯂꯞ ꯁ꯭ꯇꯣꯔꯤ ꯑꯃ ꯅꯨꯡꯉꯥꯏ ꯊꯝꯕꯤꯈ꯭ꯔ ꯀꯞꯄꯒꯤ ꯑꯃ ꯂꯤꯔꯝꯈꯤꯇ ꯉꯥꯏꯔꯤ ꯅꯪꯅ ꯑꯩꯉꯣꯟꯗ ꯑꯃꯨꯛ ꯑꯩꯉꯣꯟꯗ ꯑꯣꯏꯅ ꯃ ꯌꯦꯡꯊꯤꯅꯕꯤꯔꯤꯁꯤ ꯀꯔꯤꯒꯤꯅꯣ
ꯃꯤꯅ ꯃꯁꯛ ꯐꯖꯩꯅ ꯍꯥꯏꯔꯛꯑꯦ ꯌꯦ ꯑꯗꯨꯒꯤ ꯑꯩꯗꯤ ꯁꯞꯄꯣꯔꯠ ꯇꯧꯕꯤꯕꯅꯦ ꯏꯕꯦꯝꯃ
ꯌꯥꯔꯦ ꯌꯥꯔꯦ ꯑꯩ ꯑ ꯅꯀꯣꯡꯗ ꯅꯠꯇꯕ ꯁꯤꯃꯥꯗꯣ ꯈꯪꯕ꯭ꯔꯥ ꯀꯃꯥꯏꯍꯥꯏꯅꯤ ꯀꯩꯅꯣꯁꯦ ꯑꯃ ꯅꯨꯄꯥ ꯀꯃꯥꯏ ꯍꯥꯏꯅꯤ ꯑꯗꯨꯝ ꯀꯦꯅꯣ ꯈꯤꯇꯪ ꯑꯥ ꯁꯥꯔꯤ ꯁꯦꯠꯄ ꯑꯝꯄꯧ ꯂꯣꯏꯅꯖꯦ ꯑꯃꯅ ꯈ꯭ꯔꯤꯁꯇꯦꯟꯅꯦꯕꯀꯣ
ꯎꯝ
ꯑꯃꯅ ꯃꯩꯇꯩꯅꯦꯕ ꯑꯗꯨꯒ ꯂꯣꯏꯅꯔ ꯔ ꯈꯪꯉꯛꯄꯗꯒꯤ ꯈ꯭ꯔꯤꯁꯇꯦꯟꯒꯤ ꯀꯩꯅꯣꯁꯦ ꯃꯣꯏꯁꯦ ꯕꯦꯞꯇꯥꯏꯁꯀ ꯇꯧꯗꯅ ꯆꯥꯔꯁꯀꯤ ꯇꯧꯒ ꯇꯧꯗꯅ ꯃꯣꯏꯁꯦ ꯃꯥꯏꯁꯦ ꯂꯥꯏꯅ ꯑꯃꯅꯤ ꯀꯥꯏꯅ ꯇꯧꯔꯒ ꯌꯥꯔꯣꯏ ꯈꯣꯠꯂꯣꯏ ꯀꯥꯏꯅ ꯇꯧꯔꯒ ꯇꯧꯔꯦꯗꯅ
ꯎꯝ ꯎꯝ ꯎꯝ
ꯑꯧꯒ ꯑꯗꯨꯝ ꯅꯨꯡꯁꯤꯅꯕꯗꯒꯤ ꯀꯩ ꯍꯥꯏꯇꯥꯔꯦ ꯃꯌꯥꯝꯕꯁꯤꯅ ꯌꯥꯝꯅ ꯐꯕꯒ ꯃꯥꯜꯂꯦꯕꯀꯣ ꯃꯅꯥꯎꯄꯥꯁꯟ ꯇꯨꯝꯃꯤꯉꯥꯏꯁꯤꯗꯅꯦ ꯈꯪꯕ꯭ꯔꯥ ꯁꯪꯒꯣꯝꯁꯤꯗ ꯍꯨ ꯆꯜꯂꯒꯅꯦ ꯏꯅꯥꯎꯄꯥꯁꯦ ꯊꯛꯑꯣ ꯀꯥꯏꯅꯒ ꯅꯍꯥꯟꯒꯩ ꯁꯨꯡꯀꯧꯒ ꯀꯧꯕꯤꯗꯕꯅꯦꯕꯀꯣ ꯃꯌꯥꯝꯕꯁꯤꯅ ꯃꯅꯥꯎꯄꯥꯁꯦ ꯑꯧꯗꯅꯦ ꯏꯕꯦꯝ ꯃꯅꯥꯎꯄꯥꯁꯤꯅꯒ ꯀꯃꯥꯏ ꯍꯥꯏꯅꯤ ꯑꯦ ꯃꯌꯥꯝꯕꯁꯤꯅ ꯀꯧꯔꯛꯑꯦ ꯃꯥꯁꯦ ꯑꯦꯛꯁꯦꯞ ꯇꯧꯕꯤꯔꯃꯥꯟꯅꯦ ꯀꯥꯏꯅ ꯈꯜꯂ ꯁꯪꯒꯣꯝꯁꯦ ꯊꯛꯑꯦꯗꯅ
ꯑꯧꯒꯅꯦ ꯈꯪꯕ꯭ꯔ ꯃꯥ ꯁꯤ ꯀꯃꯥꯏ ꯍꯥꯏꯅꯤ ꯇꯨꯝꯙꯔꯒ ꯇꯧꯕꯁꯤꯗ ꯃꯥꯁꯦ ꯃꯕꯨꯛꯁꯦ ꯅꯨꯡꯉꯥꯏꯔꯛꯇ꯭ꯔꯒ ꯑꯣꯕ ꯍꯧꯕꯅꯦꯕ
ꯅꯨꯡꯉꯥꯏꯇꯦ ꯌꯥꯝꯅ ꯑꯗꯨ ꯔꯤꯌꯦꯜ ꯂꯥꯏꯐ ꯁ꯭ꯇꯣꯔꯤꯗ ꯑꯣꯏꯇꯥꯔꯒꯗꯤ ꯑꯗꯨ ꯄꯨꯔꯥ ꯑꯁꯦꯡꯕꯅꯤꯅꯦ
ꯑꯊꯦꯡꯕꯅꯦꯕ ꯑꯗꯨꯒꯅꯦ ꯀꯃꯥꯏ ꯍꯥꯏꯅꯤ ꯃꯣꯏꯅ ꯀꯩꯅꯣ ꯇꯧꯕꯁꯤꯗ ꯃꯌꯥꯝꯕꯁꯤꯅ ꯀꯦꯅꯣ ꯇꯧꯔꯤꯅꯤ ꯀꯦꯅꯣ ꯃꯥꯄꯥꯒꯤ ꯊꯣꯡꯁꯦ ꯂꯣꯏ ꯂꯣꯟꯁꯤꯜꯂꯝꯃꯦꯗꯅ ꯃꯄꯥꯟꯗꯒꯤ ꯃꯃꯥ ꯃꯅꯥꯎꯄꯥꯁꯤꯅ ꯀꯧꯕꯖꯦ ꯇꯥꯗꯅꯕꯅꯦꯅꯅꯦ ꯈꯪꯕ꯭ꯔ ꯑꯧꯒꯅꯦ ꯀꯧ ꯀꯧꯔꯛꯑꯀꯥꯟꯗꯨꯗꯁꯨ ꯃꯥꯅ ꯀꯩꯅꯣ ꯃꯅꯥꯎꯄꯥꯗꯣ ꯁꯤꯗ꯭ꯔꯕꯅꯦꯅ ꯈꯪꯕ꯭ꯔ ꯄꯗꯥꯔꯗ ꯇꯧꯔꯒ ꯃꯣꯏꯅ ꯄꯥꯏꯁꯜꯂꯒꯒ ꯀꯩꯅꯣ ꯇꯧꯔꯒ ꯏꯗꯣ ꯑꯣꯔꯔꯣꯔꯣꯒ ꯇꯔꯥ ꯑꯗꯣ ꯑꯁꯦꯡꯕꯗ ꯃꯣꯏꯅ ꯍꯥꯏꯕꯗ ꯂꯣꯏꯔꯛꯄꯗ ꯃꯌꯥꯝꯕꯗꯣ ꯆꯦꯟꯒ꯭ꯔꯦ ꯍꯥꯏꯌꯦꯕ ꯃꯤꯔꯣꯠ ꯑꯣꯏꯒ꯭ꯔꯦ ꯍꯥꯏꯌꯦꯕ ꯍꯧꯖꯤꯛꯐꯥꯎ ꯊꯤ ꯐꯪꯗꯦ ꯃꯃꯥꯗꯨꯅ
ꯑꯁꯦꯡꯕ ꯃꯤꯗꯣ
ꯍꯣ ꯍꯣ ꯍꯣꯏ ꯑꯗꯨꯒ ꯃꯃꯥꯡꯁꯦ ꯇ꯭ꯋꯦꯟꯇꯤ ꯇ꯭ꯋꯦꯟꯇꯤ ꯗꯔꯥ ꯀꯩꯅꯣꯝ ꯂꯩꯈꯤꯗ꯭ꯔꯦ ꯍꯥꯏꯌꯦꯕꯀꯣ ꯑꯧꯒ ꯃꯃꯥꯁ ꯑꯗꯨꯅ ꯑꯗꯨꯒꯨꯝꯕ ꯀꯩ ꯍꯥꯏꯇꯥꯔꯦ ꯑꯦꯜꯖꯤꯕꯤ ꯇꯤ ꯀ꯭ꯌꯨꯒꯤꯁꯦ ꯃꯥꯅ ꯁꯞꯄꯣꯔꯠ ꯇꯧꯔꯒꯅꯦ ꯁ꯭ꯀꯨꯜ ꯀꯩꯀꯥꯗꯅꯦ ꯈꯪꯕ꯭ꯔ ꯃꯥꯅ ꯑꯗꯨꯒꯤ ꯑꯦꯋꯦꯔꯅꯦꯁ ꯑꯦꯋꯦꯔꯅꯦꯁ ꯇꯧꯔꯒꯅꯦ ꯀꯦꯅꯣ ꯑ ꯑꯗꯨꯝ ꯃꯥ ꯀꯩ ꯍꯥꯏꯇꯥꯔꯦ ꯂꯩꯈꯤꯗꯕꯗꯣ ꯑꯗꯨꯕꯨ ꯀꯩꯅꯣ ꯇꯧꯋꯤ ꯑꯗꯥꯏꯅ ꯃꯤ ꯅꯦ ꯍꯥꯏ ꯅꯨꯡꯁꯤꯗ꯭ꯔꯥ
ꯑꯗꯨꯗꯤ ꯁꯦꯃꯥꯗꯨꯁꯨ ꯊꯋꯣꯏꯀꯤ ꯄꯨꯊꯣꯔꯛꯏꯅꯦ ꯍꯥꯏꯗꯤ ꯃꯃꯥꯗꯨꯅ
ꯃꯥꯅꯤ ꯍꯣ ꯍꯣ ꯍꯣꯏ ꯋꯥꯟꯅꯦꯁ ꯍꯥꯏꯕ ꯋꯥꯟꯅꯦꯁ ꯅꯨꯉꯥꯏꯕ꯭ꯔ ꯅꯨꯡꯉꯥꯏꯕꯅꯤ ꯌꯦꯡꯉꯣ
ꯍꯣꯜꯗ ꯌꯦꯡꯕ ꯆꯠꯂꯨꯔꯤꯔ ꯗꯪ ꯀꯩꯅꯣ
ꯍꯣꯏ ꯍꯣꯜꯗ ꯐꯤꯂꯝ ꯐꯦꯁꯇꯤꯚꯦꯜ ꯇꯧꯕ ꯑꯗꯨꯗ ꯑꯗꯨꯗꯒꯤ ꯅꯪ ꯕꯨꯡꯗꯤ ꯌꯦꯡꯉꯕ
ꯑꯗꯨꯁꯨ ꯌꯦꯡꯗ꯭ꯔꯤ ꯑꯩ ꯍꯥ
ꯋꯥ ꯑꯩꯗꯤ ꯑꯗꯣ ꯑꯗꯨꯝ ꯐ꯭ꯔꯤꯗ ꯌꯦꯡꯍꯧꯔꯦꯕ ꯃꯣꯏ ꯀꯩꯝꯇ ꯐ꯭ꯔꯤꯗ ꯍꯣꯏ ꯁꯤꯗ ꯀꯩꯅꯣ ꯐꯤꯂꯝ ꯐꯦꯁꯇꯤꯚꯦꯜ ꯇꯧꯕ ꯕ ꯌꯦꯡꯍꯧꯋꯦꯕꯀꯣ ꯑꯩꯅꯅꯦ ꯑꯩꯈꯣꯏ ꯑꯦꯝ ꯑꯦꯁ ꯑꯦꯐ ꯗꯤ ꯑꯦꯁ ꯇ ꯑꯗꯨꯗꯅꯦ ꯐ꯭ꯔꯤ ꯉꯥꯛꯇꯅꯦꯕꯀꯣ ꯑꯗꯨꯗꯅꯦ ꯈꯪꯕ꯭ꯔꯥ ꯀꯃꯥꯏ ꯍꯥꯏꯅꯤ ꯕꯨꯡꯗꯣ ꯀꯥꯞꯄꯦꯕꯀꯣ ꯑꯩꯅ ꯀꯩꯒꯤꯅꯣ ꯁꯤꯒꯨꯝꯕ ꯁꯤꯃꯥꯁꯦ ꯑꯩꯈꯣꯏ ꯃꯅꯤꯄꯨꯔꯁꯤꯗ ꯀꯥꯞꯍꯟꯗ꯭ꯔꯤꯕꯁꯦ ꯁꯤ ꯃꯅꯤꯄꯨꯔ ꯁꯤꯃꯥꯁꯦ ꯁꯤ ꯌꯥꯝ ꯊꯤꯅ ꯐꯥꯎꯅꯤ ꯑꯩ ꯈꯪꯉꯦꯕ ꯌꯥꯝ ꯀꯃꯥꯏ ꯍꯥꯏꯅꯤ ꯐꯖꯕꯗꯣ
ꯎꯝ ꯎꯝ ꯎꯝ
ꯕ꯭ꯔꯣꯟ ꯋꯥꯔꯤꯗꯒꯤ ꯁꯤꯅꯦꯃꯦꯇꯣꯒ꯭ꯔꯥꯐꯤ ꯀꯩꯅꯣ ꯂꯣꯏꯅ ꯐꯖꯖꯥꯅꯤ ꯈꯪꯕ꯭ꯔꯥ ꯌꯦꯡꯎ ꯈꯨꯅꯨꯉꯥꯏ ꯑꯃꯥ ꯑꯗꯨꯃꯗꯤ ꯌꯦꯡꯗꯕ ꯌꯥꯗꯦ ꯃꯤ ꯃꯌꯥꯝꯅ ꯌꯦꯡꯅꯔꯒ ꯅꯨꯡꯉꯥꯏ ꯅꯨꯡꯉꯥꯏ ꯍꯥꯏꯅꯩꯗꯣ ꯑꯗꯣ ꯑꯩꯈꯣꯏꯅ ꯑꯗꯨꯝ ꯍꯥꯟꯅꯗꯤ ꯑꯈꯣꯏ ꯄ꯭ꯔꯤꯠ ꯑꯩꯈꯣꯏ ꯄ꯭ꯔꯤꯗꯤꯛ ꯇꯧꯕ ꯂꯣꯏꯈ꯭ꯔꯕꯅꯦꯕ ꯑꯗꯨꯗꯣ
ꯎꯝ ꯎꯝ ꯎꯝ ꯍꯥꯏꯗꯤ ꯑꯦꯋꯥꯔꯗꯀ ꯐꯪꯗ꯭ꯔꯤꯀꯥꯟꯗ ꯄ꯭ꯔꯤꯗꯤꯛ ꯇꯧꯔꯝꯃꯦ ꯍꯥꯏꯕꯅꯦ
ꯍꯣꯏ ꯁꯤ ꯌꯥꯝ ꯅꯨꯡꯉꯥꯏ ꯃꯤ ꯃꯌꯥꯝꯅ ꯍꯦꯛ ꯌꯦꯡꯅꯕꯗ ꯑꯗꯨꯝ ꯅꯨꯡꯉꯥꯏꯅꯤ ꯑꯁꯦ
ꯀꯄ꯭ꯔꯣ ꯑꯗꯨꯗꯤ
ꯍꯥ
ꯀꯞꯄ꯭ꯔꯥꯕ
ꯑꯗꯨꯁꯦ ꯀꯞꯄꯦ ꯑꯩꯗꯤ
ꯏꯃꯥꯏ ꯄꯦꯝꯃ
ꯑꯩꯗꯤ ꯀꯞꯄꯦ ꯑꯩꯗꯤ ꯌꯥꯝꯅ ꯄꯤ ꯅꯧꯕ ꯃꯤ ꯑꯃꯅꯤꯅ ꯑꯩꯗꯤ ꯑꯩꯗꯤ ꯑꯗꯨꯝ ꯀꯞꯄꯦ
ꯍ ꯍ ꯍꯥ
ꯀꯞꯄ ꯀꯞꯄ ꯄꯨꯟꯁꯤ
ꯀꯞꯄ ꯀꯞꯄꯒ ꯃꯦꯗꯤꯀꯦꯜꯗꯨꯁꯨ ꯇꯝꯕ ꯂꯣꯏꯁꯤꯂꯨ ꯀꯥꯟꯅꯗꯦ ꯏꯕꯦꯝꯃ
ꯑꯗ ꯑꯩꯁꯦ ꯁꯤꯃꯇ ꯂꯣꯏꯁꯟꯈ꯭ꯔꯒꯅꯦ ꯑꯩꯁꯦ ꯀꯩ ꯀꯩꯅꯣ ꯈꯔ ꯇꯧꯕ ꯌꯥꯕ ꯇꯧꯔꯒ ꯄꯩꯁꯥ ꯈꯔ ꯇꯥꯜꯂꯒꯦ ꯏꯕꯦꯝꯃ ꯑꯩ ꯆꯠꯆꯒ꯭ꯔꯒꯦ
ꯏꯕꯦꯝꯃ ꯑꯩꯅ ꯁꯣꯝ ꯅꯥꯀꯟꯗ ꯅꯪ ꯅꯉꯣꯟꯗ ꯑꯩꯒꯤ ꯌꯥꯒꯤ ꯀꯔꯤ ꯀꯔꯥꯒꯁꯦ ꯑꯩꯒꯤ ꯍꯌꯦꯡꯋꯥꯏ ꯀꯔꯤ ꯍꯥꯏꯅꯤ ꯏꯁꯀꯦꯜꯂꯤꯡꯒ ꯇꯧꯕꯗꯣ ꯁꯦꯡꯗꯣꯛꯄ ꯂꯥꯛꯄ ꯈꯣꯠꯄ ꯑꯩꯁ ꯑꯩꯗꯤ ꯅꯪꯉꯣꯟꯗ ꯂꯩꯔꯕꯅꯤ ꯍꯦꯅ ꯅꯪꯉꯣꯟꯗ ꯂꯥꯛꯑꯅꯤ ꯀꯥꯏ ꯈꯜꯂꯝꯃꯤꯅꯦ
ꯑꯩ ꯍꯥꯏꯗꯣꯢꯁꯦ ꯇꯧꯍꯧꯔꯣ ꯇꯧꯍꯧꯔꯣ ꯇꯧꯍꯧꯔꯣ ꯇ ꯍꯧꯔꯣ ꯑꯩ ꯈꯪꯗꯦ ꯑꯩ ꯑꯩ ꯀꯣꯏꯆꯠ ꯆꯠꯈ꯭ꯔꯅꯤ ꯑꯩꯗꯤ ꯀꯣꯢꯆꯠ ꯆꯀꯅꯤꯌꯦ ꯑꯩ
ꯊꯥꯏꯂꯦꯟꯗꯥ
ꯀꯔꯤꯒꯤ ꯅꯪꯅ ꯍꯦꯛ ꯎꯧꯕꯒ ꯊꯥꯏꯂꯦꯟ ꯊꯝꯕꯤꯁꯦ ꯑꯩ ꯖꯄꯥꯟꯁꯨ ꯌꯥꯝ ꯆꯠꯅꯤꯡꯉꯦ ꯏꯕꯦꯝꯃ
ꯐ꯭ꯔꯥꯟꯁ
ꯖꯄꯥꯟ
ꯑꯣ ꯖꯄꯥꯟ ꯑꯩꯁꯨ ꯆꯠꯅꯤꯡꯉꯦ ꯑꯩꯁꯨ ꯆꯠꯅꯤꯡꯉꯦ ꯏꯕꯦꯝꯃ ꯑꯩꯁꯨ ꯆꯠꯅꯤꯡꯉꯦ ꯑꯗꯨꯐꯧꯗꯤ
ꯈꯪꯗꯦ ꯑꯩ ꯌꯥꯝ ꯆꯠꯅꯤꯡꯉꯤꯕ ꯑꯁꯤꯒꯨꯝꯕꯗ ꯑꯩꯁꯦ ꯄꯨꯟꯁꯤ
ꯏꯕꯦꯝꯅ ꯆꯠ ꯅꯪꯁꯨ ꯆꯠꯇꯣꯏ ꯑꯣꯏꯔꯗꯤ ꯑꯩ ꯑꯩꯈꯣꯏ ꯄꯨꯂꯞ ꯆꯠꯃꯤꯟꯅꯔꯁꯦ ꯀꯩꯅꯣ
ꯆꯠꯁꯦ ꯆꯠꯁꯦ
ꯑꯗꯨꯅꯦ ꯄꯩꯁꯥꯥꯁꯦ ꯈꯔ ꯇꯥꯟꯗ ꯌꯥꯗꯤꯌꯦ
ꯎꯝ ꯑꯣꯀꯦ ꯍꯧꯖꯤꯛꯇꯤ ꯑꯩ ꯂꯥꯛꯑꯑꯦꯁꯦ ꯄꯥꯒꯔꯒ ꯑꯩꯁꯨ ꯇꯤꯛ ꯑꯩ ꯍꯧꯖꯤꯛ ꯃꯤ ꯑꯃ ꯑꯣꯏꯔꯒ ꯄꯩꯁꯥ ꯇꯥ ꯑꯗꯨꯗ ꯑꯩꯁꯨ ꯆꯠꯂꯒꯅꯤ ꯀꯗꯥꯏ ꯀꯗꯥꯏꯗꯅꯣ ꯑꯩ ꯆꯠꯀꯅꯤ
ꯁ꯭ꯔꯦ ꯍꯥꯏꯃ
ꯑꯗꯨꯗꯒꯤ ꯌꯥꯝꯅ ꯅꯨꯡꯉꯥꯏꯇꯕ ꯑꯃꯅꯦꯅꯦ ꯑꯩꯒꯤ ꯏꯃꯥꯟꯅꯕ ꯑꯃ ꯑꯩꯅ ꯅꯉꯣꯟꯗ ꯏꯃꯥꯟꯕ ꯑꯃꯒ ꯋꯥꯠꯂꯤ ꯍꯥꯞꯀꯗꯕꯗꯣ ꯈꯣꯠꯀꯗꯕꯗꯣ ꯍꯥꯏꯗꯅ
ꯎꯝ ꯎꯝ
ꯁꯤꯒꯤ ꯏꯃꯥꯅꯕꯁꯦ ꯃꯥꯁꯦ ꯀꯃꯥꯏ ꯍꯥꯏꯅꯤ ꯀꯩꯅꯣ ꯇꯧꯗꯣꯏꯕ ꯑ ꯃꯥꯁꯦ ꯍꯟꯇꯛ ꯃꯣꯏ ꯃꯃꯥꯁꯦ ꯅꯥꯢꯌꯦꯕꯀꯣ
ꯑꯣ ꯑꯣ ꯑꯣ
ꯑꯩ ꯒꯨꯍꯋꯥꯇꯤꯗ ꯆꯈꯈꯤꯕꯅꯦꯕ ꯑꯇ꯭ꯔꯠ ꯐꯖꯒꯗꯤ ꯀꯩꯁꯨ ꯃꯥꯟꯗꯦ ꯑꯗꯨꯒ ꯃꯥꯁꯦ ꯅꯍꯥꯟꯗꯣ ꯃꯥꯏ ꯃꯃꯥꯡꯁꯤꯗ ꯃꯃꯥꯅ ꯃꯥꯁꯦ ꯌꯥꯝ ꯎꯅꯤꯡꯕꯒꯤ ꯁꯛꯐꯣꯡꯗꯣ ꯑꯗ ꯃꯥꯁꯦ ꯑꯩ ꯑꯩꯈꯣꯏ ꯅ ꯀꯩ ꯍꯥꯏꯇꯥꯔꯦ ꯃꯥꯁꯦ ꯑꯌꯨꯛꯀꯤ ꯆꯥꯛꯁꯦ ꯍꯛꯇꯣꯛꯄꯒ ꯑꯗꯨꯝ ꯗꯥꯏꯔꯦꯛ ꯇꯤꯀꯦꯠ ꯀꯛꯑꯒ ꯃꯥꯁꯦ ꯒꯨꯍꯥꯇꯤ ꯆꯠꯂꯦ ꯍꯥꯏꯌꯦꯕꯀꯣ ꯑꯗꯨꯒ ꯑ ꯌꯧꯔ ꯀꯥꯟꯁꯤꯗ ꯆꯠꯄꯗ ꯃꯃꯥꯗꯣ ꯕꯦꯠꯇꯤ ꯂꯦꯇꯔ ꯍꯥꯄꯂꯩꯔꯝꯃꯦꯌꯦ
ꯍꯩꯃ
ꯃꯃꯥꯁꯦ ꯑ ꯀꯦꯟꯁꯔ ꯏꯁ꯭ꯇꯦꯖ ꯐꯣꯔ ꯑꯗꯨ ꯗꯨꯝ ꯗꯣꯛꯇꯔꯅ ꯚꯦꯟꯇꯤꯂꯦꯇꯔꯗꯨ ꯂꯧꯊꯣꯛꯑꯒꯗꯤ ꯑꯗꯨꯝ ꯃꯥꯗꯣ ꯂꯩꯈꯤꯗ ꯂꯩ ꯂꯩꯕ ꯉꯝꯗꯧ ꯃꯥꯟꯗ꯭ꯔꯦꯅ ꯍꯥꯏꯔꯛꯑꯦꯌꯦ ꯏꯃꯥꯟꯅꯕ ꯑꯃꯗꯣ ꯃꯥꯗꯣ ꯍ ꯑꯩ ꯃꯥ ꯃꯥꯁꯦ ꯃꯃꯥ ꯂꯩꯇꯕ ꯃꯆꯥꯗ ꯑꯃ ꯑꯣꯏꯔꯅꯤ ꯌꯥꯝ ꯉꯟꯅ ꯈꯣꯠꯅ ꯀꯥꯏꯅ ꯀꯞꯄꯝꯃꯦꯌꯦ ꯑꯗꯨ ꯇꯥꯕꯗ ꯑꯩꯁꯦ ꯀꯣꯛꯇ ꯅꯠꯇꯦ ꯍꯦꯛ ꯃꯃꯥꯡꯗ ꯅꯠꯇꯦ ꯏꯃꯥꯟꯅꯕ ꯑꯃꯗ ꯀꯣꯜ ꯇꯧꯔꯛꯑꯒ ꯃꯥꯗꯣ ꯌꯥꯝ ꯋꯥꯔꯦ ꯑꯩꯁꯦ ꯀꯩꯅꯣ ꯌꯥꯝ ꯉꯟꯅ ꯏꯃꯥ ꯃꯃꯥ ꯂꯩꯇꯕ ꯃꯆꯥ ꯑꯃꯗꯣ ꯑꯣꯏꯔꯅꯤ ꯑꯩ ꯌꯥꯝ ꯋꯥꯔꯅꯤ ꯈꯣꯠꯅꯤ ꯑꯗꯒꯤ ꯃꯣꯏ ꯃꯣꯏꯒꯤ ꯃꯄꯥꯁꯤꯁꯨ ꯀꯃꯥꯏ ꯍꯥꯏꯅꯤ ꯈꯤꯇꯪ ꯀꯩꯅꯣ ꯇꯧꯕꯅꯦꯕ ꯈꯤꯇꯪ ꯑ ꯌꯨꯒ ꯊꯛꯑꯒ ꯈꯤꯇꯪ ꯈꯪꯕ꯭ꯔꯥ ꯐꯦꯃꯤꯂꯤ ꯃꯦꯟ ꯑꯣꯏꯗꯕꯗꯣ ꯑꯗꯨꯅ ꯃꯥꯗꯣ ꯃꯉꯣꯟꯗ ꯉꯥꯛꯇ ꯇꯥꯗꯣꯏꯅꯦꯕ ꯈꯪꯕ꯭ꯔꯥ ꯑꯉꯥꯡꯅꯦꯕ ꯍꯥꯏꯁꯦ ꯑꯩꯈꯣꯏ ꯖꯨꯅꯤꯌꯔꯅꯦꯕ
ꯑꯩꯌꯥ
ꯑꯞ ꯑꯗꯨꯗꯤ ꯏꯕꯦꯝꯃ ꯅꯨꯡꯉꯥꯢ ꯍꯥ ꯑꯩꯉꯣꯟꯗꯒꯤ ꯏꯟꯆꯤ ꯑꯅꯤꯃꯨꯛ ꯍꯟꯗꯗꯣꯏꯕ
ꯑꯩꯌꯥ
ꯑꯗꯨꯒꯤ ꯕꯨꯡꯒ ꯅꯨꯡꯉꯥꯏ ꯏꯕꯦꯝꯃ ꯑꯩꯁꯦ ꯑꯗꯨꯒꯤꯁꯨ ꯑꯃꯨꯛ ꯀꯞꯄꯨꯔꯕꯅꯦ ꯑꯩꯖꯦ ꯑꯗꯨꯒꯨꯝꯕ ꯇꯥꯕꯖꯦ ꯌꯥꯗꯦꯕꯥ
ꯀꯣꯟꯗꯨꯅꯦ
ꯐꯖꯅ ꯂꯩꯕꯤꯌꯣ ꯍꯥꯏꯒꯗꯕꯖꯨ ꯃꯦꯁꯦꯁ ꯊꯥꯒꯦ ꯈꯟꯕꯖꯨ ꯃꯦꯁꯦꯁ ꯊꯥꯕꯗꯨꯁꯨ ꯑꯃꯨꯛ ꯀꯃꯥꯏꯅ ꯊꯥꯗꯣꯏꯅꯣ ꯈꯪ
ꯑꯗꯨꯅꯦ ꯃꯤꯅ ꯀꯩꯁꯨꯝꯇ ꯍꯥꯏꯗꯤ ꯀꯩꯁꯨꯝꯇ ꯅꯪ ꯀꯩꯁꯨꯝꯇ ꯔꯤꯂꯦꯠ ꯇꯧꯔꯒ ꯍꯥꯏꯕ ꯈꯣꯠꯄꯗꯨꯁꯨ ꯑꯗꯨ ꯑꯣꯏꯔꯔꯣꯏ ꯀꯩ ꯍꯥꯏꯗꯣꯏꯅꯣ
ꯀꯩ ꯇꯧꯔꯒ ꯑꯩꯁꯦ ꯃꯉꯣꯟꯗ ꯀꯃꯥꯏ ꯍꯥꯏꯁꯤꯒꯦ ꯑꯦ ꯁꯤ ꯍꯥꯏꯔꯨꯔꯒꯅꯥ ꯑꯩꯉꯣꯟꯗ ꯂꯥꯏꯛ ꯆꯨꯝ ꯂꯥꯏꯛ ꯃꯉꯣꯟꯗꯒ ꯅꯨꯡꯉꯥꯏꯇ ꯔꯒꯗꯤ ꯑꯩꯅ ꯑꯃꯨꯛ ꯀꯩ ꯍꯥꯏꯔꯨꯅꯤ ꯑꯗꯨꯗ ꯈꯜꯂꯨꯕꯗ ꯑꯩꯁꯦ ꯁꯨꯝ ꯀꯣꯛꯁꯦ ꯈꯟꯖꯟꯕ ꯅꯨꯡꯉꯥꯏ ꯇꯕꯤꯗꯣ
ꯑꯗꯨꯅꯦ ꯅꯨꯡꯉꯥꯏꯇꯦ ꯑꯗꯨꯗꯤ ꯑꯁ
ꯈꯪꯗꯦ ꯏꯕꯦꯝꯃ ꯑꯗꯨꯅ ꯑꯃꯥꯏꯅ ꯇꯧꯋꯦ ꯑꯗꯨꯒꯤꯁꯨ
ꯑꯁ ꯃꯊꯥꯁꯨ ꯁꯥꯔꯝꯅꯤꯉꯣ
ꯁꯥꯗꯗꯤ
ꯃꯥ ꯃꯊꯟꯗꯔꯣ ꯃꯟ ꯃꯟ ꯃꯆꯤꯟ ꯃꯅꯥꯎ
ꯃꯅꯥꯎꯄꯥ ꯑꯃꯁꯨ ꯂꯩꯌꯦ ꯗꯣ ꯃꯅꯥꯎꯄꯥ ꯃꯥꯗꯣ ꯀꯩꯅꯣꯅꯦꯕ ꯃꯥꯁꯨ ꯑꯈꯣꯏꯗꯧꯅ ꯑꯗꯨꯝ ꯀꯦꯅꯣ ꯈꯔ ꯊꯦꯛꯑꯦꯕ
ꯑ ꯑ ꯑꯥ
ꯗꯣ ꯑꯥ ꯃꯅꯥꯎꯄꯥꯅꯁꯨ ꯃꯅꯥꯎꯄꯥꯁꯨ ꯌꯥꯗꯕꯅꯦꯕ ꯃꯅꯥꯎꯄꯥꯅꯁꯨ ꯃꯅꯥꯎ ꯑꯗꯣ ꯈꯔꯗꯤ ꯋꯥꯡ ꯆꯥꯎꯋꯦ ꯍꯥꯏꯇꯥꯔꯦ ꯃꯉꯣꯟꯗꯩꯗꯤ ꯎꯒꯤ ꯃꯥꯁꯤꯅ ꯑꯃꯨꯛ ꯌꯨꯝꯒꯤ ꯊꯕꯛꯀ ꯂꯣꯏ ꯇꯧꯕ ꯃꯤꯗꯨꯅꯦꯕ
ꯃꯅꯥꯎꯄꯥꯗꯨꯅꯒ ꯑꯣꯏꯅꯒ ꯐꯨꯕꯒ ꯇꯧꯕꯗꯣ ꯈꯪꯕ꯭ꯔ ꯈꯠꯅꯕꯗꯒ ꯀꯅꯣꯗꯒ ꯍꯦꯛ ꯇꯧꯋꯦ ꯍꯥꯏꯕꯅꯦꯕ ꯃꯥꯁꯨ ꯈꯨꯠꯄꯨꯗꯤ ꯍꯜꯂꯦꯕ ꯑꯗꯨ ꯑꯣꯏꯔꯁꯨ ꯃꯅꯥꯎꯄꯥꯅ ꯑꯗꯥꯏꯅ ꯇꯧꯕꯗꯣ ꯃꯉꯣꯟꯗ ꯅꯨꯡꯉꯥꯏꯖꯗꯕꯗꯣ
ꯀꯃꯥꯏꯅ ꯅꯨꯉꯥꯏꯗꯣꯏꯅꯣ
ꯑꯗꯨꯁꯨ ꯈꯠꯅꯔꯒ ꯑꯇꯣꯞꯄ ꯃꯔꯝꯒꯤ ꯑꯣꯏꯔꯗꯤ ꯐꯕ ꯀꯩꯁꯨ ꯂꯩꯇꯕ ꯃꯔꯝ ꯃꯥ ꯗꯣ ꯈꯤꯇꯪ ꯅꯨꯄꯤꯒꯤ ꯇꯥꯏꯞ ꯇꯧꯋꯦ ꯍꯥꯏꯕꯣ
ꯑꯣꯏꯅ ꯈꯠꯅꯕꯗ
ꯍꯣ ꯍꯣꯏ ꯍꯣꯏ ꯑꯗꯨ ꯑꯣꯏꯔꯒ ꯑꯗꯨꯗ ꯈꯠꯅꯔꯒ ꯀꯩꯅꯣ ꯇꯧꯕ ꯑꯣꯏꯔꯗꯤ ꯐꯒꯗꯕ ꯅꯨꯄꯤꯒꯤ ꯇꯥꯏꯞꯇ ꯋꯈꯜ ꯇꯧꯔꯦ ꯍꯥꯏꯕꯒꯤ ꯑꯗꯥꯏꯅꯒ ꯇꯧꯔꯛꯄꯗꯣ ꯑꯗꯥ ꯃꯥꯅ ꯅꯨꯡꯉꯥꯏꯖꯗꯕ ꯑꯗꯨꯅꯤ ꯏꯕꯦꯝꯃ
ꯅꯨꯡꯉꯥꯏꯇꯤꯌꯦ ꯀꯩꯅꯣ ꯍꯣꯁꯇꯦꯜꯗꯒꯨꯝꯕ ꯑꯣꯏꯅ ꯂꯩꯕꯗꯤ ꯑꯉꯥꯡꯗꯣ
ꯋꯥ ꯄꯩꯁꯥꯖꯨ ꯂꯩꯇꯗꯅ ꯃꯥꯁꯦ ꯇꯨꯏꯁꯟ ꯇꯧꯔꯦꯗꯅ ꯇꯧꯔꯒ ꯃꯥꯁꯦ ꯀꯩꯅꯣ ꯇꯧꯔꯤꯅꯦꯕ ꯅꯍꯥꯟꯃꯨꯛ ꯑꯩꯒ ꯒꯨꯍꯥꯇꯤ ꯆꯠꯃꯤꯟꯅꯔꯨꯕꯗꯨꯅꯦꯕ
ꯑꯣ ꯑꯣ ꯑꯣ ꯑꯣ
ꯑꯈꯣꯏꯖꯦ ꯀꯅꯣꯝꯃ ꯌꯥꯎꯕ ꯆꯠꯂꯨꯕꯗꯣ ꯃꯥꯟ ꯃꯥꯅꯦꯕ
ꯑꯃ ꯑꯩꯒ ꯅꯍꯥꯟꯃꯨꯛ ꯊꯦꯡꯅꯕꯗꯨꯔꯣ ꯑꯃ ꯅꯍꯥꯟꯃꯨꯛ ꯃꯤ ꯈꯔ ꯉꯧꯕ ꯑꯅꯣꯛ ꯎꯞꯄ ꯑꯃ ꯑꯩꯅ ꯅꯤꯄꯜꯁ ꯌꯥꯝ ꯐꯖꯩꯌꯦ ꯇꯧꯕꯗꯣ
ꯅꯠꯇꯦ ꯅꯠꯇꯦ ꯑꯇꯣꯞꯄꯅꯤ ꯑꯥ ꯈꯪꯗꯦ ꯗꯦ ꯁꯃꯥꯏꯅ ꯇꯧꯕ ꯃꯌꯥꯝꯁꯤꯅ ꯅꯨꯡꯁꯨ ꯅꯨꯡꯉꯥꯏꯇꯦ ꯑꯈꯣꯏꯅꯒ ꯄꯩꯁꯥꯒ ꯌꯥꯝ ꯄꯥꯏꯕ ꯑꯣꯏꯇꯥꯔꯒ ꯗꯤ ꯕꯛꯀ ꯆꯠꯂꯒ ꯃꯇꯦꯡꯒ ꯄꯥꯡꯕꯤꯕ ꯀꯩ ꯀꯩ ꯇꯧꯕꯤꯌꯨꯒꯦ ꯈꯣꯠꯂꯨꯒꯦ ꯀꯥꯏꯅ ꯍꯥꯏꯕ ꯉꯝꯒꯗꯕꯗꯨꯁꯨ ꯑꯩꯈꯣꯏꯗꯤ ꯍꯧꯖꯤꯛ ꯑꯗꯨꯒꯤ ꯂꯦꯕꯦꯜꯗꯨ ꯌꯧꯖꯗ꯭ꯔꯤ ꯊꯥꯛꯁꯨ ꯌꯧꯗ꯭ꯔꯤꯀꯣ ꯑꯗꯨꯅꯦ ꯑꯗꯨꯅ ꯑꯗꯨꯅ ꯀꯔꯤ ꯀꯃꯥꯏꯅ ꯀꯩꯅꯣ ꯇꯧꯗꯣꯏꯅꯣꯁꯨ ꯈꯪꯗꯦ ꯑꯦ
ꯀꯅꯥꯒ ꯆꯠꯂꯤꯅꯣ ꯒꯨꯍꯥꯇꯤꯗꯅ
ꯑꯁꯦꯡ ꯃꯄꯥꯒ ꯆꯠꯈꯤꯕꯅꯦꯕꯀꯣ
ꯎꯝ ꯑꯉꯥꯡ ꯑꯅꯤꯗꯨ ꯈꯛ ꯍꯟꯗꯣꯛꯑꯝꯃꯒ ꯌꯨꯝꯗ
ꯑꯥ ꯑꯗꯨꯝ ꯁꯥꯏꯔꯜꯅ ꯂꯣꯏ ꯑꯌꯥꯝꯕ ꯂꯣꯏ ꯄꯨꯔꯤꯅꯤꯗꯅ ꯑꯗꯨꯃꯁꯨ ꯀꯦꯝꯕꯨꯗꯤ ꯈꯟꯗꯕꯅꯦꯕ
ꯎꯝ
ꯑꯗꯨꯒ
ꯌꯥꯝ ꯊꯤꯅ ꯑꯉꯥꯡ ꯑꯣꯏꯅ ꯃꯦꯆꯤꯌꯣꯔ ꯑꯣꯏꯗ꯭ꯔꯣ
ꯑꯦ ꯃꯦꯆꯤꯌꯣꯔ ꯌꯥꯝꯊꯤ ꯑꯣꯏꯒ꯭ꯔꯦꯍꯦ ꯃꯄꯥꯅ ꯃꯃꯥꯗꯨꯁꯨ ꯑꯃꯨꯛ ꯇꯨꯏꯁꯟꯒꯤ ꯀꯩꯅꯣꯒ ꯑꯥ ꯀꯃꯥꯏ ꯍꯥꯏꯅꯤ ꯃꯃꯥꯗꯣ ꯀꯣꯂꯦꯖ ꯁ꯭ꯀꯨꯜꯒꯤ ꯑꯣꯖꯥ ꯒ ꯑꯣꯏꯕꯅꯦꯕ ꯑꯗꯨꯗ ꯀꯃꯥꯏ ꯍꯥꯏꯅꯤ ꯃꯥꯗꯣ ꯁ꯭ꯀꯨꯜꯒꯤ ꯀꯩꯅꯣ ꯇꯧꯕꯗꯨꯗ ꯌꯥꯗ꯭ꯔꯦꯗꯅ ꯑꯗꯨꯃꯥꯏꯅ ꯇꯧꯕꯗꯣ ꯑꯗꯨꯅ ꯌꯨꯝꯒꯤ ꯊꯕꯛꯇꯣ ꯃꯥ ꯂꯣꯏ ꯄꯥꯏꯔ ꯂꯩꯍꯧꯕꯅꯦꯕ
ꯎꯝ ꯎꯝ ꯎꯝ
ꯑꯇꯨꯒꯤꯅꯤꯗ ꯈꯪꯗꯦ ꯃꯤꯁꯦ ꯂꯣꯏ ꯈꯦꯠꯅꯩ ꯍꯥꯏꯕꯁꯦ
ꯍꯥꯏꯗꯤ ꯁꯤꯒꯨꯝꯕ ꯃꯌꯥꯝ ꯈꯟ ꯈꯟꯖꯤꯜꯂꯨꯔꯨꯔꯒꯗꯤ ꯑꯃꯨꯛꯁꯨ ꯇꯜꯂꯦ ꯍꯥꯏꯕ ꯌꯥꯝ ꯊꯤꯅ ꯑꯁ
ꯎꯝ